ꯍꯂꯣ
ꯎꯝ ꯇꯥꯕ꯭ꯔꯣ
ꯇꯥꯏꯌꯦ
ꯇꯨꯝꯈ꯭ꯔꯕ꯭ꯔꯣ
ꯇꯨꯝꯗꯦ
ꯀꯩꯝ ꯀꯩꯝ ꯇꯧꯗꯦꯗ ꯑꯗꯨꯝ ꯐꯃꯨꯡꯇ ꯍꯤꯞꯔꯒ
ꯍꯤꯞꯄꯤꯔꯥ ꯍꯥꯏꯌꯥ
ꯍꯥ
ꯍꯤꯞꯄꯤꯔꯥ ꯍꯥꯏꯕ
ꯍꯣꯏ
ꯎꯝ ꯀꯩ ꯏꯟꯖꯥꯡ ꯆꯥꯔꯒꯦ
ꯑꯩ ꯉꯁꯤ ꯑꯂꯨꯅꯦ ꯑꯗꯨꯒ ꯔꯁꯃꯥꯅꯦ ꯇꯣꯃꯦꯇꯣꯅꯦ ꯆꯥꯏ ꯅꯪꯗꯤ ꯀꯩ ꯏꯟꯖꯥꯡ ꯆꯥꯒꯦ ꯀꯔꯤ ꯍꯜꯂꯣ ꯈꯪꯗꯦ ꯑꯗꯨꯒꯨꯝꯕ ꯂꯩꯇꯦ ꯑꯩꯒꯤ ꯇꯥꯕ꯭ꯔꯣ